ꯍꯜꯂꯣ
ꯎꯝ ꯇꯕ꯭ꯔꯣ ꯥꯎꯗ ꯀ꯭ꯔꯤ ꯍꯥꯏꯕ꯭ꯔꯥ ꯑꯃꯨꯛ ꯑꯣ ꯍꯪꯉꯣꯏ ꯏꯃꯥꯟꯅꯕ ꯑꯃꯗꯣ ꯍꯪꯉꯣꯏ ꯑꯥ ꯅꯦꯝꯕ ꯆꯠꯀꯦꯅ ꯐꯥꯒꯦ ꯐꯥꯕ ꯆꯠꯀꯦꯅ ꯇꯣꯔꯁ ꯂꯥꯠ ꯄꯤꯌꯣ ꯂꯥꯛꯄ ꯑꯗꯣ ꯑꯩ ꯍꯧꯖꯤꯛ ꯂꯥꯎꯗꯕ ꯇꯣꯔꯁ ꯂꯥꯏꯠꯇꯣ ꯅꯤꯗꯤ ꯅꯤꯈꯤꯕꯅꯦ ꯃꯤꯉꯣꯟꯗ
ꯉꯣꯟ ꯑꯗꯨ ꯃꯥ ꯊꯕꯥꯛ ꯆꯠꯈꯤꯕ ꯑꯗꯨꯒꯤ
ꯃꯥꯗꯣ ꯍꯧꯖꯤꯛ ꯂꯥꯛꯄ ꯋꯥꯅꯤꯗ ꯑꯗꯣ ꯃꯦꯡꯒꯣ ꯈꯔ ꯄꯤꯔꯒ ꯆꯠꯈ꯭ꯔꯦ ꯑꯃꯨꯛ
ꯇꯣꯁꯂꯥꯏꯠ ꯄꯤꯗꯕꯤꯗ
ꯎꯝ ꯃꯣꯏ ꯍꯪꯒꯣꯏꯗꯣ ꯌꯥꯝ ꯐꯥꯔꯗꯤ ꯑꯩꯈꯣꯏꯗꯁꯨ ꯄꯤꯒꯦ ꯍꯥꯏꯌꯦ ꯃꯣꯔꯦꯒꯤ ꯍꯪꯒꯣꯏ ꯍꯪꯒꯣꯏꯔꯣ ꯑꯥ
ꯍꯥꯎꯕꯅꯦ ꯑꯗꯨꯗꯣ
ꯍꯣꯏ ꯎꯝ ꯐ꯭ꯔꯥꯏ ꯇꯥꯎꯕꯗꯨ ꯀꯣ
ꯑꯩꯗꯤ ꯑꯆꯧꯕꯁꯨ ꯍꯣꯏ ꯑꯆꯧꯕ ꯌꯥꯝ ꯆꯥꯎꯔꯗꯤ ꯍꯥꯎꯋꯦ ꯑꯗꯣ ꯃꯤꯗꯤꯌꯝꯗꯗꯤ ꯆꯥꯅꯤꯡꯗꯦ ꯑꯗꯨꯒ ꯃꯆꯥ ꯑꯣꯏꯅꯗꯤ ꯑꯃꯨꯛ ꯆꯥꯅꯤꯡꯉꯦ ꯌꯝ ꯄꯤꯛꯄꯗꯣꯀꯣ ꯌꯥꯝ ꯆꯥꯎꯋꯦ ꯍꯥꯏꯌꯦꯅꯦ ꯈꯪꯗꯦ ꯌꯥꯝ ꯄꯤꯛꯄ ꯃꯣꯔꯦ ꯍꯪꯉꯣꯏ ꯃꯆꯥ ꯃꯆꯥꯗꯣ
ꯎꯝ
ꯑꯗꯣ ꯁꯨꯞ ꯊꯛ ꯌꯥꯝ ꯍꯥꯎꯕꯅꯦ ꯑꯗꯨꯒ ꯑꯣ ꯅꯠꯇꯣ ꯑꯣ ꯅꯠꯇꯦ ꯔꯤꯔꯤꯗꯒꯤ ꯖꯤꯔꯤꯒꯤ ꯍꯪꯉꯣꯏꯁꯨ ꯑꯗꯨꯝ ꯆꯥꯎꯋꯦꯅ ꯀꯤꯂꯣꯗ ꯀꯌꯥ ꯀꯌꯥ ꯌꯣꯟꯅꯕ꯭ꯔ ꯇꯥꯕ꯭ꯔꯣ
ꯍꯣꯏ
ꯀꯤꯂꯣꯗ ꯀꯌꯥ ꯀꯌꯥ ꯌꯣꯟꯅꯕ꯭ꯔꯥ
ꯀꯔꯤꯕꯨ
ꯃꯣꯔꯦ ꯍꯪꯉꯣꯏꯗꯣ ꯍꯦ ꯀꯤꯂꯣ ꯑꯣꯏꯅ ꯌꯣꯟꯕ꯭ꯔꯥ ꯀꯤꯂꯣ ꯑꯣꯏꯅ ꯌꯣꯟꯕꯅꯦ ꯑꯈꯣꯏ ꯅꯍꯥꯟ ꯑꯩ ꯅꯍꯥꯟ ꯅꯍꯥꯟ ꯗꯤꯃꯥꯄꯨꯔ ꯆꯠꯄ ꯃꯇꯝꯗ
ꯑꯣ ꯑꯈꯣꯏꯏ ꯑꯈꯣꯏ ꯈꯨꯟꯗꯗꯤꯀꯣ ꯎꯝ ꯃꯉꯥꯔꯥ ꯃꯉꯥ ꯇꯔꯨꯛꯀꯨꯝꯕꯗ ꯇꯨ ꯍꯟꯗ꯭ꯔꯦꯠꯒꯨꯝꯕ ꯄꯤꯕ ꯃꯥꯜꯂꯦ ꯑꯈꯣꯏꯒꯤ ꯑꯟꯇꯤ ꯑꯃꯥꯗꯣ ꯖꯤꯔꯤꯗꯒꯤ
ꯑꯗꯨ ꯃꯥ ꯃꯔꯥꯛꯃꯔꯛꯇ ꯋꯤꯠꯅꯦꯁ ꯇꯧꯔꯗꯤ ꯈꯪꯒꯅꯤꯗꯥ
ꯌꯥꯝꯂꯩꯅ ꯑꯗꯨ ꯋꯥꯏ
ꯁꯤꯖꯤꯗꯤ ꯖꯤꯔꯤꯔꯣꯝꯗꯗꯤ ꯁꯦꯅꯥꯄꯇꯤꯗ ꯅꯍꯥꯟ ꯇꯔꯨꯛ ꯇ ꯇꯔꯨꯛꯇ ꯀꯦꯖꯤ ꯑꯃ ꯇꯥꯔꯝ ꯃꯥꯜꯂꯦ ꯂꯨꯄꯥ ꯆꯥꯃꯉꯥꯗ ꯂꯧꯋꯦ
ꯍ ꯇꯥꯡꯉꯦꯅꯥ ꯑꯗꯨꯗꯤ
ꯇꯥꯡꯉꯦ
ꯍꯟꯗ꯭ꯔꯦꯗ ꯒꯨꯝꯕ ꯂꯥꯏꯔꯗꯤ ꯑꯩꯁ ꯊꯥ ꯑꯃꯗꯤ ꯅꯨꯡꯉꯥꯏꯅ ꯍꯤꯡꯕ ꯌꯥꯏꯅ
ꯑꯗꯣ ꯅꯪ ꯊꯤ ꯅꯪꯁꯨ ꯌꯥꯎꯅ ꯊꯤꯕ ꯆꯠꯈ꯭ꯔꯣ
ꯊꯤꯕ ꯆꯠꯁꯤꯔꯥ ꯈꯪꯗꯦ
ꯑꯗꯨ ꯅꯤꯀꯥꯂꯣꯡꯗ ꯃꯐꯝ ꯐꯠꯇꯕ ꯌꯥꯝ ꯂꯩ ꯕꯅꯦꯀꯣ
ꯑꯁ ꯍꯥꯥꯏꯈ꯭ꯔꯦ ꯅꯪꯁꯨ ꯑꯃꯨꯛ
ꯅꯤꯀꯥꯂꯣꯡ ꯍꯥꯏꯕꯗꯤ ꯅꯠꯇꯦ ꯀꯩꯅꯣ ꯑꯥ ꯈꯨꯟꯒꯤ ꯃꯤꯡ ꯑꯃ ꯂꯩꯕꯗꯣ ꯈꯪꯕ꯭ꯔꯥ ꯑꯁꯣꯝ
ꯐꯥꯠꯇꯕ ꯍꯥꯏꯗꯤ ꯑꯥ ꯃꯐꯝꯔꯥ ꯅꯠꯇ꯭ꯔꯒ
ꯎꯝ ꯖꯒꯥ ꯖꯒꯥ ꯑꯗꯨꯝ ꯑꯈꯣꯏ ꯂꯣꯟꯗꯗꯤ ꯀ꯭ꯔꯤ ꯍꯥꯏꯕ꯭ꯔꯥ ꯀꯕꯝ ꯁꯤ ꯃꯩ ꯍꯥꯏꯕꯗꯣꯀꯣ
ꯑꯥ
ꯄꯣꯟ ꯁꯤ ꯃꯩ ꯍꯥꯏꯕ꯭ꯔꯥ
ꯑꯥ
ꯑꯈꯣꯏ ꯍꯥꯟꯅ ꯑꯈꯣꯏ ꯂꯩꯀꯥꯏꯗ ꯂꯩꯔꯝꯃꯒ ꯍꯧꯖꯤꯛꯀꯤ ꯑꯦꯝ ꯗꯒꯤ ꯍꯧꯕ ꯈꯨꯟꯗꯨꯗ ꯂꯩꯕ ꯃꯇꯝꯗꯀꯣ ꯑꯗꯨ ꯗ ꯃꯥꯗꯣ ꯁꯨꯃꯥꯏꯅ ꯃꯣꯔꯦ ꯍꯪꯉꯣꯏ ꯐꯥꯕ ꯆꯠꯄꯗ ꯅꯨꯡꯁꯤꯠ ꯐꯠꯇꯕ ꯊꯦꯡꯅꯩ ꯍꯥꯏꯕꯒꯤ
ꯑꯣ
ꯇꯧꯋꯦ ꯍꯥꯏꯑꯦ ꯈꯪꯗꯦ ꯅꯨꯡꯁꯤꯠ ꯐꯠꯇꯕꯒꯤ ꯃꯃꯩꯗꯨ ꯅꯦꯠꯂꯦ ꯍꯥꯏꯕ꯭ꯔꯥ ꯀꯣ
ꯃꯁꯥ ꯀ꯭ꯔꯣ
ꯍꯥꯥ
ꯒ꯭ꯌꯥꯟ ꯇꯥꯗꯦꯗ ꯑꯩꯗꯤ
ꯅꯨꯡꯁꯤꯠ ꯐꯠꯇꯕꯒꯤꯀꯣ ꯑꯈꯣꯏ ꯂꯣꯟꯗꯗꯤ ꯀꯔꯤ ꯍꯥꯏꯕ꯭ꯔꯥ
ꯋꯥꯟꯁꯤꯅꯥꯏ
ꯊꯥꯟ ꯍꯥꯏꯕ꯭ꯔ
ꯊꯣꯟ
ꯑꯥ ꯑꯗꯨ ꯍꯥꯏꯕ꯭ꯔꯥ
ꯑꯣ
ꯃꯩ ꯅꯦꯠꯂꯦ ꯍꯥꯏꯕꯒꯤꯀꯣ
ꯑꯣꯑꯁ ꯑꯁ ꯑꯁꯤꯗꯁꯨ ꯊꯣꯠꯒꯨꯝꯕ ꯂꯩꯕ꯭ꯔꯥꯅꯦ
ꯂꯩꯥꯌꯦꯅ
ꯑꯈꯣꯏ ꯆꯤꯡꯗ ꯆꯤꯡꯗ ꯉꯥꯛ ꯂꯥꯏꯅꯤꯡꯉꯥꯏ ꯃꯥꯜꯂꯦꯅ ꯎꯝ
ꯆꯤꯡꯗꯁꯨ ꯔꯨꯏꯒꯝ ꯂꯩꯥꯛꯑꯦ ꯁꯤꯗꯁꯨ ꯔꯨꯏꯒꯝ ꯑꯃ ꯂꯩꯥ ꯎꯗꯕꯒꯤ ꯋꯥꯅꯤꯗ
ꯑꯣ ꯑꯈꯣꯏꯗꯤ ꯑꯗꯨꯒꯨꯝꯕ ꯋꯥꯔꯤꯗꯤ ꯇꯥꯗꯦꯗ ꯅꯍꯥꯟ ꯎꯝ ꯒ꯭ꯔꯥꯎꯟꯗ ꯂꯥꯎꯕ ꯆꯠꯂꯦ ꯑꯈꯣꯏꯁꯨ ꯃꯆꯥ ꯃꯆꯥ ꯉꯥꯁꯨ ꯅꯣꯛꯀꯅꯨ ꯅꯣꯛꯀꯅꯨ ꯍꯥꯢꯅ ꯎꯝ ꯑꯩ ꯑꯩꯒꯤ ꯚꯣꯏꯁꯇꯣ ꯑꯃꯨꯛ ꯇꯥꯕ ꯑꯗꯨꯒꯤ ꯃꯣꯏꯗꯣ ꯅꯣꯛꯄꯅꯤꯗ
ꯑꯣ ꯅꯈꯣꯡ ꯅꯈꯣꯟꯗꯣ ꯀꯔꯤꯒꯤ ꯉꯪꯕ꯭ꯔꯥ
ꯎꯝ ꯑꯗꯨꯒꯤꯅꯦ
ꯑꯣ ꯑꯣ ꯑꯩꯒꯤꯗꯤ ꯀꯔꯤꯁꯨ ꯇꯧꯗꯅꯦ ꯑꯗꯨꯝ ꯍꯧꯕꯗꯒꯤ ꯍꯣ ꯑꯗꯨꯝ ꯋꯥꯔꯤ ꯁꯟꯅꯕꯗꯣ ꯃꯤ ꯎꯝ ꯍꯟꯗꯤ ꯑꯗꯨꯃꯥꯏ ꯇꯧꯗꯦ ꯑꯗꯨꯃꯥꯏ ꯇꯧꯋꯦ ꯃꯤ ꯑꯇꯩꯗ ꯇꯧꯕꯁꯤꯁꯨ ꯑꯗꯨꯃꯥꯏꯅ ꯇꯧꯕ꯭ꯔꯥ
ꯎꯝ ꯃꯤ ꯑꯇꯩꯗꯗꯤ ꯇꯧꯗꯦ ꯅꯪ ꯅꯪ ꯈꯥꯛꯇꯅꯤꯗ ꯑꯗꯨꯝꯥꯏꯅ ꯇꯧꯕꯗꯣ
ꯈꯪꯗ꯭ꯔꯅꯦ ꯑꯗꯨꯗꯤ
ꯍꯣꯏ ꯅꯤ
ꯑꯗꯨꯒꯤ ꯑꯣꯏꯔ ꯃꯥꯜꯂꯦ ꯎꯝ
ꯌꯥꯗꯤ ꯌꯥꯏ ꯑꯗꯨ ꯑꯣꯏꯔꯁꯨ
ꯅꯣꯏ ꯍꯣꯔꯦꯟ ꯄꯨꯡ ꯀꯌꯥꯗ ꯆꯥꯛ ꯢꯟꯁꯥꯡ ꯊꯣꯡꯉꯥꯏꯅꯣ
ꯈꯪꯗꯦꯗ ꯃꯇꯝ ꯐꯤꯛꯁ ꯂꯩꯇꯦ ꯁꯤꯛꯁ ꯁꯚꯦꯟ ꯃꯔꯛ ꯃꯔꯛꯇꯗꯤ ꯑꯗꯨꯝ ꯊꯦꯡꯉꯁꯨ ꯄꯨꯨꯛ ꯊꯥꯜꯂꯗꯤ ꯆꯥꯛ ꯊꯣꯡꯕꯗ ꯊꯦꯡꯂꯦ
ꯊꯦꯡꯉꯦ ꯍꯥꯏꯕ
ꯆꯥꯛꯒꯨꯝꯕ ꯂꯥꯛꯑꯝꯗꯗꯣ ꯉꯥꯟꯅ ꯊꯣꯡꯉꯦ
ꯑꯣꯑꯣ ꯅꯪꯗꯤ ꯁꯥ ꯃꯔꯛꯇ ꯀꯔꯤ ꯁꯥꯅ ꯍꯦꯟꯅ ꯆꯥꯅꯤꯡꯕ꯭ꯔꯥ ꯁꯥ ꯃꯔꯛ ꯇ ꯀꯔꯤ ꯁꯥ ꯆꯥꯅꯤꯡꯕ꯭ꯔꯣ
ꯈꯪꯗꯦꯗ ꯑꯗꯨꯝ ꯍꯥꯎꯕ ꯉꯥꯛꯇꯅꯤꯗ ꯑꯩꯒꯤꯗꯤ ꯑꯥ ꯎꯝ ꯆꯤꯁ ꯁꯟꯒꯤ ꯃꯅꯨꯡꯁꯥꯗꯤ ꯍꯥꯎꯋꯦꯅ
ꯑꯣ
ꯁꯥꯗꯤ ꯌꯥꯝ ꯆꯥꯅꯤꯡꯕ ꯅꯠꯇꯦꯗ ꯃꯥꯒꯤ ꯀꯔꯤꯔꯥ ꯐꯦꯠꯇꯣ
ꯐꯠꯦꯇꯣ ꯆꯥꯗꯝꯅꯤꯅ ꯑꯩꯗꯤ ꯑꯩꯁꯨ ꯍꯥꯟꯅ ꯐꯦꯠꯇꯨ ꯆꯥꯗꯕ ꯑꯗꯨꯕꯨ ꯑꯩ ꯅꯍꯥꯟ ꯏꯃꯥꯟꯅꯕꯒꯤ ꯏ ꯄꯤꯔꯨꯕꯗꯒꯤꯀꯣ ꯑꯌꯥ ꯑꯣꯛꯁꯥ ꯁꯨꯜꯒ ꯃꯇꯣꯟꯒ ꯐꯦꯠꯁꯀ ꯃꯥꯒꯤ ꯃꯇꯣꯡꯒ ꯀꯇꯩꯒ ꯇꯧꯕ ꯗꯣ ꯑꯗꯨꯗꯣ
ꯈꯣꯏꯗꯤ ꯎꯝ ꯑꯇꯩ ꯈꯛꯇꯅꯤ ꯆꯕ ꯑꯗꯨꯒꯤ
ꯍꯥꯟꯅꯗꯤ ꯑꯩꯁꯨ ꯑꯗꯨꯃꯥꯏꯅ ꯇꯧꯔꯝꯕꯅꯦ ꯀꯇꯩꯑꯦ ꯃꯥꯒꯤ ꯃꯇꯣꯡ ꯈꯛꯇꯪ ꯆꯥꯔꯝꯕꯅꯦ ꯑꯗꯨꯕꯨ ꯍꯧꯖꯤꯛ ꯇꯤ ꯈꯪꯗꯦ ꯁꯥ ꯆꯥꯅꯤꯡꯕꯁꯤꯅꯀꯣ ꯌꯥꯝ ꯍꯥꯎꯋꯦ ꯍꯥꯏꯅ ꯍꯣꯏ ꯏꯃꯥ ꯈꯣꯏꯗꯤ ꯃꯣꯏ ꯇꯥꯡꯈꯨꯜ ꯑꯣꯏꯕꯅꯤꯅ ꯑꯗꯨꯝ ꯊꯣꯡꯕꯤꯌꯦ ꯑꯗꯨ ꯊꯣꯡꯕꯗꯤ ꯌꯥꯝ ꯍꯥꯎꯕꯅꯦ ꯎꯝ ꯎꯝ ꯑꯣꯛꯁꯥꯒ ꯊꯔꯣꯏꯒ ꯆꯥꯕꯁꯦ ꯍꯥꯎꯋꯦ ꯀꯔꯤ ꯍꯥꯏꯕ꯭ꯔ ꯅꯣꯏꯒꯤ ꯁꯤꯔꯔꯥꯈꯣꯡ ꯍꯣ ꯍꯣꯏ ꯑꯗꯨ ꯍꯥꯞꯔꯒ ꯌꯥꯝ ꯍꯥꯎꯋꯤꯅ ꯎꯝ ꯃꯥꯒꯤ ꯃꯥꯒꯤ ꯃꯅꯝꯗꯣ ꯍꯨꯏ ꯍꯨꯏꯔꯒ ꯀꯣ
ꯎꯝ ꯅꯣꯏꯅ ꯑꯣꯛꯁꯥ ꯊꯣꯡꯕ ꯁ꯭ꯇꯥꯏꯜꯗꯣ ꯑꯗꯣ ꯎꯝ ꯀꯔꯤꯔꯥ ꯑꯃꯁꯨ ꯍꯥꯞꯇꯕꯤꯗ ꯊꯨꯝꯒ ꯑꯣ ꯆꯤꯂꯤ ꯄꯥꯎꯗꯔ ꯈꯛꯇ ꯍꯥꯞꯄ꯭ꯔꯒ ꯊꯣꯡꯉꯦꯅ ꯎꯝ ꯑꯗꯣ ꯌꯥꯝ
ꯑꯗꯣ ꯌꯥꯝ ꯍꯥꯎꯋꯦ ꯑꯃꯔꯛ ꯆꯥꯈ꯭ꯔꯦ ꯈꯣꯏꯁꯄ ꯂꯥꯏꯗ ꯇꯧꯔꯒ ꯊꯣꯡꯕ ꯀꯣ ꯍꯥꯎꯕꯅꯦ ꯍꯥꯟꯅ ꯍꯥꯎꯋꯦꯅ ꯑꯣ
ꯃꯥ ꯇꯪꯈꯨꯜꯗꯤ ꯅꯠꯇꯦ
ꯁꯤꯗ ꯂꯩꯕ ꯆꯩꯈꯦꯡꯁꯦ ꯑꯉꯣꯟꯗ ꯊꯥꯡꯒꯠꯅꯤꯡꯉꯥꯏ ꯄꯣꯟꯈꯠꯅꯤꯉꯥꯏ ꯇꯧꯔꯦꯅꯦ
ꯇꯥꯕ꯭ꯔꯣ ꯎꯝ ꯇꯥꯏꯌꯦ ꯊꯦꯡ ꯌꯥꯝꯃꯦ ꯁꯤꯗ
ꯑꯈꯣꯏꯗꯁꯨ ꯌꯥꯝꯃꯦ ꯌꯥꯝ ꯌꯥꯝꯕꯅꯦ
ꯑꯗꯨꯗꯤ ꯂꯧꯕꯨꯛꯇ ꯂꯩꯕꯅꯤꯅꯀꯣ ꯑꯦ ꯂꯧꯕꯨꯛꯇ ꯍꯥꯏ ꯍꯤꯡꯒꯣꯜꯗ ꯂꯩꯕꯒꯤ ꯉꯁꯥꯏꯗꯣ ꯂꯤꯟꯅ ꯍꯪꯉꯣꯏ ꯌꯣꯛꯄ ꯀꯥꯟꯗ ꯍꯪꯉꯣꯏꯗꯣ ꯃꯈꯣꯟ ꯈꯣꯡꯉꯦꯕ ꯈꯪꯕ꯭ꯔꯥ ꯎꯆꯦꯛ ꯃꯆꯥꯒꯤ ꯑꯗꯨꯃꯥꯏꯅ ꯀꯣ ꯅꯣꯏꯗꯤ ꯈꯪꯕ꯭ꯔꯥ ꯈꯪꯗꯕ꯭ꯔꯥ ꯈꯪꯗꯦ ꯈꯪꯕ ꯈꯣꯏꯅꯗꯦ ꯑꯣ ꯅꯠꯇꯦ ꯁꯤꯗ ꯑꯈꯣꯏ ꯑꯈꯣꯏ ꯑꯩꯔꯣꯝ ꯑꯈꯣꯏꯔꯣꯝꯗ ꯅꯈꯣꯏꯔꯣꯝ ꯅꯈꯣꯏꯔꯣꯝꯗꯗꯤ ꯅꯣꯏ ꯎꯔꯝꯃꯣꯏꯅꯀꯣ ꯍꯪꯉꯣꯏꯅ ꯑꯗꯨꯃꯥꯏꯅ ꯌꯣꯠ
ꯎꯝ
ꯑꯗꯨ ꯅꯣꯏ ꯈꯪꯗꯦ ꯂꯧꯒꯨꯝꯕ ꯁꯨꯔꯒꯗꯤ ꯅꯣꯏꯁꯨ ꯊꯦꯡꯅꯔꯝꯕ ꯌꯥꯏ ꯂꯧ ꯈꯣꯏꯕ ꯃꯇꯝꯗꯀꯣ ꯑꯗꯨꯣ ꯃꯥꯒꯤ ꯃꯈꯣꯜꯗꯣ ꯎꯆꯦꯛ ꯃꯆꯥ ꯃꯈꯣꯜ ꯃꯥꯟꯕꯅꯦ ꯈꯪꯕ꯭ꯔꯥ ꯈꯪꯗꯦꯗ ꯑꯈꯣꯏꯗꯤ ꯇꯥ ꯇꯥꯗ꯭ꯔꯤꯗ ꯆꯩꯅ ꯄꯥꯏꯔꯒ ꯌꯦꯡꯕ ꯀꯥꯟꯗ ꯃꯆꯥ ꯑꯣꯏꯔꯝꯃꯅꯤ ꯑꯣ ꯂꯥꯎ ꯍꯥꯏꯁꯦ ꯂꯥꯎꯗꯅ
ꯑꯝ ꯑꯈꯣꯏ ꯃꯐꯝꯗꯗꯤ ꯆꯪ ꯂꯥꯎꯒꯨꯝꯕ ꯂꯩꯇꯦꯗ ꯅꯍꯥꯟ ꯑꯈꯣꯏ ꯑꯉꯥꯡ ꯑꯣꯏꯕ ꯃꯇꯝꯗꯗꯤ ꯆꯠꯄꯗꯤ ꯆꯠꯂꯦ ꯑꯈꯣꯏꯒꯤ ꯍꯣꯏ ꯑꯄꯥꯎ ꯍꯣꯏꯒꯤ
ꯑꯣ ꯑꯣ ꯂꯧꯗ ꯇꯥꯟꯕ ꯇꯣꯛꯈ꯭ꯔꯦ ꯑꯗꯄꯝ ꯑꯂꯨꯒꯨꯝꯕ ꯑꯦꯟꯁꯥꯡ ꯅꯥꯄꯤ ꯊꯥꯏꯌꯦ ꯎꯝ
ꯑꯁ ꯑꯩꯗꯤ ꯍꯤꯡꯒꯣꯜꯗ ꯈꯪꯕ꯭ꯔꯥ ꯑꯩꯗꯤ ꯍꯤꯡꯒꯣꯜꯁꯦ ꯀꯣ ꯂꯕꯨꯨꯛꯇ
ꯎꯝ
ꯐꯩ ꯃꯐꯝ ꯑꯃ ꯂꯩꯕꯀꯣ
ꯑꯥ
ꯑꯁ ꯑꯗꯨꯝ ꯌꯦꯡꯕꯗ ꯃꯥꯏꯟꯗꯣ ꯀꯔꯤ ꯍꯥꯏ ꯀꯔꯤ ꯍꯥꯏꯁꯤꯔ ꯑꯗꯨꯝ ꯐ꯭ꯔꯦꯁ ꯑꯣꯏꯕ ꯃꯥꯅꯦ ꯂꯕꯨꯛꯇꯣ
ꯎꯝ
ꯃꯆꯥ ꯅꯠꯇꯦ ꯌꯥꯝ ꯆꯥꯎꯋꯦ ꯌꯥꯝ ꯆꯥꯎꯕꯗꯣ ꯑꯗꯨꯗ ꯄꯔꯦꯡ ꯁꯥꯅꯀꯣ ꯃꯔꯣꯏ ꯊꯥꯕꯗꯨꯅ ꯅꯥꯀꯨꯞꯄꯤ ꯊꯥꯕꯗꯨꯅ ꯅꯥꯀꯨꯞꯄꯤ ꯄꯤꯔꯤ ꯐꯖꯅ ꯂꯥꯏ ꯑꯃꯃꯝꯀꯣ ꯌꯥꯝ ꯁꯥꯡꯅ ꯑꯗꯨꯒ ꯇꯤꯜꯍꯧ ꯊꯥꯕꯗꯨꯅ ꯇꯤꯜꯍꯧꯒꯤ ꯄꯔꯦꯡ ꯌꯥꯝ ꯁꯥꯡꯅ ꯌꯦꯡꯕꯗ ꯑꯗꯨꯝ ꯃꯥꯏ ꯑꯗꯨꯒꯤ ꯐ꯭ꯔꯦꯁ ꯑꯣꯏꯕꯀꯣ
ꯑꯈꯣꯏꯁꯦ ꯑꯈꯣꯏꯁꯦ ꯌꯨꯝꯁꯦ ꯕꯤꯖꯤ ꯑꯣꯏꯕ ꯍꯧꯔꯦ ꯑꯃꯨꯛ
ꯑꯣ ꯐꯔꯦ ꯑꯩꯁꯨ ꯋꯥꯁꯔꯨꯝ ꯆꯠꯈꯤꯒꯦ ꯉꯥꯛꯇꯪ ꯂꯩꯔꯒ ꯑꯃꯨꯛ ꯐꯥꯎꯅꯁꯤꯀꯣ
ꯍꯣꯏ ꯍꯣꯏ ꯌꯥꯝ ꯅꯨꯡꯉꯥꯏꯔꯦ